ꯂꯣ ꯍꯜꯂꯣ ꯍꯜꯂꯣ ꯑꯥꯎ ꯇꯥꯏꯌꯦ ꯇꯥꯏꯌꯦ ꯇꯥꯏꯌꯦ ꯏꯇꯥꯎꯕꯤ ꯇꯥꯏꯌꯦ
ꯑꯩ ꯏꯇꯥꯎꯕꯤ ꯍꯣꯏꯒꯤ ꯂꯩꯀꯥꯏꯗ ꯆꯥꯔꯦ
ꯑꯥꯎ ꯋꯥ ꯑꯃ ꯂꯣꯏꯔꯒ ꯑꯃ ꯉꯥꯡ ꯍꯣꯏ ꯌꯥꯏꯑꯕꯀꯣ ꯑꯩ ꯀꯩꯅꯣꯝ ꯍꯥꯏꯒꯦꯕꯀꯣ ꯏꯇꯥꯎꯕꯤ ꯋꯥ ꯑꯃ ꯂꯣꯏꯔꯒ ꯒ ꯑꯃ ꯉꯥꯡꯅꯁꯦꯕ ꯑꯗꯨ ꯅꯠꯇ꯭ꯔꯗꯤ ꯋꯥꯏꯑꯦꯕ
ꯑ
ꯅꯪ ꯍꯥꯟꯅ ꯍꯥꯏꯔꯛꯑꯣ ꯀꯩ ꯍꯥꯏꯅꯣ ꯍꯥꯏꯔꯛꯑꯣ
ꯈꯔ ꯀꯨꯏꯅꯁꯨ ꯆꯠꯅꯕ ꯋꯥꯁꯦ ꯇꯞꯅ ꯇꯞꯅ ꯉꯥꯡꯉꯛꯀꯦ
ꯑꯣ ꯌꯥꯏ ꯀꯩꯁꯨ ꯀꯥꯏꯗꯦ
ꯈꯩꯗꯕ꯭ꯔꯣ
ꯂꯩꯌꯦ ꯂꯩꯌꯦ ꯏꯇꯥꯎꯕꯤ ꯂꯩꯌꯦ
ꯀꯅꯥꯒꯤ ꯄꯥꯔꯇꯤꯅꯣ ꯕꯦꯟ ꯄꯥꯔꯇꯤꯗꯣ ꯃ꯭ꯌꯨꯖꯤꯛꯀꯤꯗꯣ
ꯎꯝ ꯍꯣꯏ ꯑꯁꯤꯀꯤ ꯑꯩꯈꯣꯏꯒꯤ ꯂꯩꯀꯥꯏ ꯕꯣꯔꯗꯤꯡ ꯑꯃ ꯂꯩꯗꯅ
ꯑꯥ
ꯑꯗꯨꯒꯤ ꯃꯥꯒꯤ ꯀꯔꯤ ꯇꯧꯕ ꯍꯥꯏꯇꯥꯔꯦ ꯕꯣꯔꯗꯤꯡꯗꯨꯒꯤ ꯃꯃꯥꯡꯗ ꯇꯦꯟ ꯊꯥꯒꯤꯕ ꯑꯉꯥꯡꯈꯩꯗꯣ ꯃꯣꯏꯒꯤ ꯃꯃꯥ ꯃꯄꯥ ꯌꯥꯎꯔꯒ ꯄ꯭ꯔꯥꯏꯖ ꯀꯩ ꯈꯔ ꯄꯤꯗꯣꯔꯤ ꯃꯥꯜꯂꯦꯕ ꯑꯗꯨꯒꯤ ꯂꯨꯍꯣ ꯀꯔꯤꯕ ꯏꯁꯩ ꯇꯧꯕ ꯑꯣꯏꯅ ꯃꯣꯏꯒꯤ ꯄꯔꯥꯏꯁ ꯗꯤꯁꯇ꯭ꯔꯤꯕ꯭ꯌꯨꯁꯟ ꯑꯣꯏꯅ ꯏꯁꯩ ꯇꯧꯒꯅꯤꯌꯦ ꯑ ꯑꯗꯨ ꯑꯣꯝ ꯑꯣꯏꯅ ꯑꯗꯨꯒ ꯏꯁꯩꯁꯨ ꯇꯧꯅꯦꯅ ꯍꯥꯏ ꯃꯥꯜꯂꯦ ꯕꯦꯟ ꯄꯥꯔꯇꯤꯗꯨꯅ ꯑꯩꯈꯣꯏ ꯕ꯭ꯂꯨ ꯕꯦꯟ ꯀꯥꯡꯕꯨꯨ ꯑꯊꯤꯟꯕꯤ ꯂꯩꯗꯥꯏꯅꯦ ꯃꯅꯤꯄꯨꯔꯒꯤ ꯑꯐꯥꯎꯕ
ꯃꯅꯤꯄꯨꯔꯒꯤ ꯇꯣꯞ ꯆꯜꯂꯤꯠ ꯇꯣꯞ ꯋꯥꯟ ꯂꯩꯗꯣ ꯍꯧꯖꯤꯛ
ꯍꯣꯏ
ꯑꯗꯨ ꯃꯣꯏ ꯃꯣꯏꯒꯤ ꯀꯥꯡꯕꯨꯨꯅ ꯇꯧꯗꯦꯌꯦ
ꯑꯣ ꯏꯇꯥꯎꯕꯤꯗꯤ ꯌꯦꯡꯊꯣꯛꯑꯣꯏꯗ꯭ꯔꯣ
ꯊꯣꯛꯀꯅꯤ ꯈꯤꯇꯪꯒꯤ ꯂꯥꯛꯑꯣꯏꯗ꯭ꯔꯣ ꯍꯥꯏꯁꯦ
ꯂꯥꯛꯇꯣꯏꯅꯦ ꯑꯩꯈꯣꯏ ꯁ꯭ꯋꯥꯏꯗ ꯍꯥꯏꯅꯩꯕ ꯅꯣꯏ ꯂꯩꯀꯥꯏꯗ ꯍꯌꯦꯡ ꯏꯁꯩ ꯂꯩꯌꯦꯅ ꯑꯗꯨꯗ ꯍꯪꯉꯛꯄꯅꯤꯗ ꯁꯤꯡꯒ꯭ꯔꯅ ꯀꯅꯥ ꯀꯅꯥ
ꯁꯤꯡꯒꯔꯁꯦ ꯁꯗꯥꯅꯟꯗꯅꯦ ꯑꯥꯗꯒꯤ ꯑꯥ ꯁꯨꯁ ꯁꯨꯁ ꯁꯨꯁꯃꯤꯇꯥꯅꯦ ꯆꯤꯇ꯭ꯔꯅꯦ ꯑꯗꯩꯗꯤ ꯅꯥꯎꯕꯣꯏꯅꯦ
ꯎꯝ
ꯑꯗꯒꯤ ꯌꯥꯝ ꯌꯥꯝꯕꯅꯤ ꯃꯣꯏ ꯇꯔꯦꯠ ꯅꯤꯄꯥꯜꯗꯤ ꯁꯨꯏꯑꯦꯅ ꯍꯥꯏꯕꯅꯦ ꯉꯟꯅ ꯑꯗꯨꯝ ꯄꯨꯡ ꯇꯔꯨꯛ ꯃꯈꯥꯏ ꯑꯗꯨꯏꯗꯒꯤꯅꯦ ꯏꯁꯩꯗꯤ ꯍꯧꯅꯤ ꯍꯥꯏꯕꯅꯦꯕ ꯑꯗꯨꯒ ꯃꯣꯏ ꯄ꯭ꯔꯣꯒꯥꯝ ꯍꯧꯕꯒꯤꯗꯤ ꯄꯨꯡ ꯑꯅꯤ ꯑꯗꯥꯏꯗꯒꯤ ꯄ꯭ꯔꯥꯏꯖ ꯀꯔꯤ ꯌꯦꯟꯊꯣꯛꯄ ꯑꯗꯩ ꯏꯁꯄꯤꯁ ꯈꯥꯔ ꯈꯥꯔ ꯄꯤꯕ ꯃꯔꯛ ꯃꯔꯛꯇ ꯑꯗꯨꯃꯥꯏꯅ ꯇꯧꯔꯒ ꯌꯥꯎꯅꯤꯅ ꯍꯥꯏ
ꯑꯣ
ꯏꯇꯥꯎꯕꯤꯕꯨ ꯀꯩ ꯏꯟꯖꯥꯡ ꯆꯥꯔꯒꯦ
ꯑꯈꯣꯏ ꯏꯟꯁꯥꯡꯗꯣ ꯀꯥꯎꯈ꯭ꯔꯦꯅꯦ ꯑꯣ ꯑꯣ ꯑꯣ ꯑꯈꯣꯏ ꯆꯦꯅꯅꯦ ꯅꯍꯥꯟꯅꯦ ꯑꯈꯣꯏ ꯃꯥ ꯍꯣꯏ ꯊꯣꯛꯂꯛꯇꯣꯔꯦꯅꯅꯦ ꯂꯐꯨꯗꯣ ꯂꯐꯨꯒ ꯂꯐꯨ ꯊꯧꯒ ꯂꯩꯔꯛꯄ ꯂꯐꯨ ꯊꯧꯔꯣꯅ ꯆꯥꯊꯣꯛ ꯂꯣꯏꯒꯔꯦ ꯑꯗ ꯉꯁꯤꯅ ꯂꯐꯨꯅꯦ
ꯑꯥ
ꯑꯗꯨꯒ ꯍꯋꯥꯏ ꯑꯄꯣꯛꯄꯅꯦ
ꯎꯝ
ꯑꯗꯨꯃꯥꯏ ꯇꯧꯔꯒ ꯏꯔꯣꯜꯂꯦ ꯉꯥꯔꯤ ꯈꯥꯔ ꯅꯝꯂꯛ ꯊꯥꯛ ꯑꯦ ꯑꯗꯨꯒ ꯃꯣꯔꯣꯛ ꯈꯥꯔ ꯁꯥꯇꯛ ꯇꯧꯔꯒ ꯗꯨꯒ ꯅꯥꯀꯟꯗꯩ ꯌꯦꯟ ꯑꯉꯧꯕ ꯑꯃꯒ
ꯑꯥ ꯏꯁ ꯌꯦꯡ ꯑꯉꯧꯕꯁꯨ ꯍꯥꯎꯕꯅꯤꯅꯦ ꯑꯗꯨꯗꯤ ꯀꯅꯥꯅ ꯊꯣꯡꯒꯦꯅꯦ
ꯑꯥ ꯏꯇꯥꯏꯕꯤꯍꯣꯏꯗꯤ ꯀꯩ ꯏꯟꯁꯥꯡ ꯆꯥꯔꯒꯦ
ꯑꯁ ꯑꯈꯣꯏꯁꯨ ꯋꯦꯜꯀꯝ ꯊꯣꯡꯕ ꯆꯥꯏꯌꯦ ꯑꯈꯣꯏꯁꯨ ꯆꯞ ꯃꯥꯟꯅꯔꯦ ꯅꯣꯏꯒ
ꯒꯨꯗ ꯃꯣꯔꯅꯤꯡ ꯒꯨꯗ ꯃꯣꯔꯅꯤꯡ ꯍꯥꯏꯒꯗꯕꯅꯤ
ꯒꯨꯠ ꯃꯣꯔꯅꯤꯡ ꯍꯥꯏꯗꯦ ꯒꯨꯠ ꯃꯣꯔꯅꯤꯡ ꯍꯥꯏꯗꯕꯅꯤ ꯋꯦꯜꯀꯝ ꯍꯥꯏꯕꯅꯤ ꯑꯈꯣꯏꯒꯤ ꯃꯤ ꯑꯥ
ꯍꯣꯏ ꯏꯟꯖꯥꯡꯒꯤꯗꯤ ꯑꯈꯣꯏꯒꯤ ꯃꯤꯁꯦ ꯃꯇꯤꯛ ꯆꯥꯔꯀꯥꯟꯗ ꯅꯠꯇ꯭ꯔꯁꯨ ꯀꯩꯅꯣꯝꯃ ꯇꯧꯕ ꯀꯥꯟꯗ ꯂꯐꯨꯁꯤ ꯌꯨꯡꯅꯩꯗꯅ ꯃꯇꯥꯏ ꯃꯇꯥꯏꯗꯒ ꯔꯥꯝ ꯂꯥꯛꯄꯀꯥꯟ ꯁꯤꯇꯥ ꯂꯥꯛꯄꯀꯥꯟ ꯑꯥ ꯁꯔꯤ ꯂꯪꯀꯥꯗꯒꯤ ꯂꯥꯛꯄ ꯀꯥꯟꯗꯕꯨ ꯑꯈꯣꯏꯒꯤ ꯃꯩ ꯊꯥꯟꯕꯒꯤ ꯂꯐꯨ ꯌꯨꯡꯅꯩꯗꯅ ꯃꯣꯏ ꯋꯦꯜꯀꯝ ꯂꯥꯛꯏꯅꯦꯅ ꯑꯗꯨꯃꯥꯏꯅ ꯑꯍꯜ ꯂꯃꯟꯅ ꯍꯥꯏꯅꯩꯌꯦꯅ ꯑꯈꯣꯏꯁꯨ ꯋꯦꯜꯀꯝ ꯊꯣꯡꯕ ꯆꯥꯔꯦ ꯉꯁꯤꯗꯤ ꯑꯍꯥ ꯑꯍꯥ ꯑꯍꯥ ꯑꯍꯝ ꯍꯥꯎꯋꯤ ꯑꯈꯣꯏ ꯑꯈꯣꯏꯁꯨ ꯑꯈꯣꯏ ꯆꯦꯅ ꯊꯣꯡꯉ ꯆꯥꯔꯦ
ꯑꯣ ꯐꯩꯅꯦ ꯑꯍꯥꯎꯕꯆꯥꯏꯅꯦ ꯅꯣꯏꯗꯤ ꯌꯥꯝꯅ ꯉꯔꯥꯡ ꯅꯨꯡꯗꯥꯡꯅ ꯀꯔꯤ ꯆꯥꯒꯦ ꯏꯇꯥꯎꯕꯤ
ꯉ ꯉꯔꯥꯡ ꯅꯨꯡꯗꯥꯡꯗꯣ ꯍꯪꯒꯥꯝ ꯑꯃꯒ ꯀꯥꯡꯍꯧ ꯑꯃꯒ ꯊꯣꯡ ꯃꯥꯜꯂꯦ
ꯀꯥꯏꯗꯒꯤ ꯍꯪꯒꯥꯝꯅꯣ ꯅꯣꯏꯒꯤ
ꯑꯈꯣꯏ ꯏꯪꯈꯣꯜꯗ ꯌꯥꯝ ꯍꯧꯋꯦ ꯅꯣꯏꯁꯨ ꯍꯦꯛꯎ ꯂꯥꯛꯑꯣ ꯅꯣꯏꯖꯨ ꯍꯦꯛꯑ ꯆꯔꯥ ꯑꯃ ꯆꯥꯃꯤꯟꯅꯁꯤ ꯂꯥꯛꯑꯣ ꯑꯈꯣꯏ ꯌꯥꯝ ꯍꯧꯋꯦ ꯍꯟꯗꯛ ꯅꯣꯡ ꯆꯨꯈꯤꯕ ꯆꯨꯗꯨꯗ ꯈꯣꯏ ꯏꯕꯣꯛꯅ ꯌꯥꯝꯅ ꯊꯥꯖꯟ ꯃꯥꯜꯂꯦ ꯍꯟꯗꯛ ꯌꯥꯝ ꯍꯨꯟꯖꯟ ꯃꯥꯜꯂꯦ
ꯑꯗꯨ ꯃꯌꯥꯝꯗꯣ ꯍꯦꯛꯄ ꯉꯝꯗꯗꯅ ꯄꯠꯄ ꯌꯥꯎ ꯉꯥꯡꯁꯤꯟꯕ ꯌꯥꯎ ꯑꯣꯛꯇ ꯈꯥꯔ ꯄꯤꯖꯈꯤꯕ ꯌꯥꯎ ꯗꯨꯃꯥꯏ ꯇꯧꯗꯅ ꯈꯥꯔ ꯀꯩ ꯇꯧꯋꯦ ꯈꯔ ꯈꯔ ꯍꯦꯛꯑꯒ ꯍꯦꯛꯑꯒ ꯆꯥꯕ ꯌꯥꯕꯒꯩꯗꯨꯅ ꯆꯥꯔꯤ ꯌꯦ ꯍꯟꯗꯛ ꯂꯥꯛꯑꯣ ꯅꯪ ꯅꯪ ꯐꯤ ꯌꯥꯝ ꯁꯥꯗꯥꯏꯅꯦ
ꯁꯥꯗꯦꯗ ꯁꯪꯗ꯭ꯔꯦ ꯃꯇꯝ ꯑꯗꯨꯅ ꯍꯟꯇꯛꯇꯤ ꯐꯤ ꯁꯥꯗꯦ
ꯑꯣ ꯅꯪ ꯁ꯭ꯀꯨꯜꯁꯨ ꯆꯠꯂꯦꯅ ꯍꯥꯏꯒꯦ ꯇꯥꯏ ꯑꯥ
ꯅꯨꯡꯁꯥꯒ ꯁꯥꯒꯠꯂꯛꯄꯁꯤꯗꯀꯣ ꯃꯦꯆꯤꯟꯅꯤꯅꯅꯦ ꯃꯤꯁꯦ ꯇꯥꯅꯤꯡꯉꯣꯏꯅ ꯁꯥꯗ꯭ꯔꯕ ꯐꯤꯁꯨ ꯂꯣꯏꯈ꯭ꯔꯦ ꯀꯣꯠꯂꯤꯕꯅꯦ ꯑꯗꯨꯒꯤ ꯅꯣꯏ ꯏꯪꯒꯣꯟꯗꯤ ꯀꯩ ꯀꯩ ꯍꯧꯒꯦ
ꯑꯈꯣꯏ ꯏꯤꯡꯒꯣꯟꯗ ꯑꯥ ꯀꯩꯀꯩꯅꯣ ꯑꯣ ꯃꯥꯏꯔꯦꯟꯅꯦ ꯑꯗꯒꯤ ꯇꯣꯔꯣꯕꯣꯠꯅꯦ ꯅꯦ ꯍꯋꯥꯏ ꯑꯁꯥꯡꯕꯤꯗꯣ ꯑꯗꯨꯅꯦ ꯑꯗꯩꯗꯤ ꯍꯪꯒꯥꯝꯅꯦ ꯈꯥꯃꯦꯟ ꯑꯁꯤꯟꯕꯅꯦ ꯑꯗꯒꯤ ꯀꯩꯅꯣ ꯑꯃ ꯑꯃ ꯋꯥꯠꯂꯤ ꯈꯥꯃꯦꯟ ꯑꯁꯥꯡꯕꯤꯗꯨꯒ ꯊꯕꯤꯒ ꯊꯕꯤꯁꯨ ꯍꯧꯋꯤ ꯀꯥꯎꯕꯨ ꯀꯥꯎꯔꯦꯅꯦ ꯊꯕꯤꯁꯨ ꯍꯧꯋꯦ ꯊꯕꯤꯗꯤ ꯑꯁ ꯑꯥ ꯄꯥꯜꯂꯤꯕꯅꯦ ꯑꯃꯅꯤ ꯗꯨꯝ ꯄꯥꯜꯂꯤꯌꯦ ꯑꯗꯨꯝ ꯆꯝꯐꯨꯠ ꯆꯥꯕ ꯌꯥꯕꯒꯤꯗꯤ ꯑꯗꯨꯝ ꯂꯥꯏꯅ ꯑꯈꯣꯏꯒꯤ ꯋꯥꯠꯇꯅꯕ ꯈꯥꯔ ꯈꯥꯔꯗꯤ ꯑꯗꯨꯝ ꯄꯤ ꯍꯥꯏꯇꯥꯔꯦ
ꯑꯣ ꯐꯩꯅꯦ ꯑꯗꯨꯗꯤ ꯏꯇꯥꯎꯒꯤ ꯑꯣꯛ ꯂꯣꯏꯒꯨꯝ ꯇꯧꯗꯥꯏꯅꯦ
ꯂꯣꯏꯌꯦ ꯂꯣꯏꯌꯦ ꯑꯣꯛ ꯏꯁ ꯌꯥꯝ ꯆꯥꯎꯔꯦ
ꯑꯣꯛ ꯀꯌꯥ ꯂꯣꯏꯔꯤꯅꯣ ꯎꯝ ꯑꯃꯣꯝ ꯀꯌꯥꯅꯣ ꯂꯥꯕ ꯀꯌꯥꯅꯣ ꯅꯪ ꯑꯣꯛꯇꯨꯕꯣ
ꯑꯁ ꯑꯃꯣꯝ ꯉꯥꯛꯇꯅꯤꯗ ꯂꯥꯕꯒ ꯌꯥꯎꯗꯦ ꯑꯈꯣꯏ ꯂꯥꯕ ꯂꯣꯏꯕ ꯄꯩꯁꯥ ꯐꯪꯗꯦꯅ ꯑꯃꯣꯝꯅꯦ ꯍꯦꯟꯅ ꯃꯆꯥ ꯌꯥꯝ ꯀꯣꯛꯑꯒ ꯐꯪꯉꯦꯅ ꯑꯈꯣꯏ ꯑꯃꯣꯝ ꯌꯥꯝ ꯂꯣꯏ
ꯎꯝ ꯐꯩꯌꯦ ꯐꯩꯌꯦ ꯀꯌꯥꯝ ꯆꯥꯎꯔꯒꯦ
ꯆꯥꯎꯔꯦ ꯀꯤꯂꯣ ꯍꯨꯝꯐꯨ ꯍꯨꯝꯗ꯭ꯔꯥꯃꯨ ꯇꯥꯅꯤ ꯂꯨꯄꯥ ꯑꯣꯛ ꯑꯃꯃꯝꯗ ꯂꯨꯄꯥ ꯂꯤꯁꯤꯡ ꯀꯨ ꯅꯤꯄꯥꯥꯟ ꯀꯨꯟ ꯃꯄꯟ ꯑꯗꯨꯃꯥꯏꯗꯤ ꯁꯤꯠꯂꯅꯤ ꯗꯣ ꯍꯧꯖꯤꯛ ꯑꯈꯣꯏꯒꯤ ꯑꯥ ꯀꯩ ꯇꯧꯔꯦ ꯎꯀꯣꯟ ꯁꯥꯗꯣꯛꯇꯣꯏ ꯀꯟꯅ ꯍꯣꯠꯅꯔꯤꯌꯦ ꯅꯣꯡ ꯈꯥꯔ ꯈꯥꯔ ꯊꯤꯂꯤ ꯊꯤꯠꯂꯤ ꯆꯨꯕꯁꯤꯗ ꯑꯁ ꯀꯩ ꯇꯧꯗꯣꯏꯅꯣ ꯆꯃꯝꯅꯔꯒ ꯂꯩꯔꯤ
ꯑꯁ ꯖꯨꯂꯥꯏ ꯌꯧꯔꯛꯑꯗꯤ ꯌꯥꯔꯔꯣꯏꯅꯦ ꯑꯗꯨꯗꯤ ꯖꯨꯂꯥꯏ ꯌꯧꯔꯗꯤ ꯅꯣꯡ ꯇꯥꯕ ꯍꯦꯟꯖꯜꯂꯛꯑꯅꯤꯅꯦ ꯀꯃꯥꯏꯅ ꯇꯧꯗꯣꯏꯕ ꯑꯗꯨꯗꯤ
ꯑꯗꯣ ꯑꯁ ꯀꯩ ꯇꯧꯗꯣꯏꯅꯤꯗ ꯃꯤ ꯅꯦꯛꯊꯣꯛꯑꯒ ꯁꯠ ꯁꯠ ꯁꯠ ꯇꯧꯕꯗꯤ ꯊꯨꯗꯣꯏ ꯖꯥꯠꯅꯤꯗ ꯀꯩꯁꯨ ꯌꯥꯝ ꯍꯦꯟꯅ ꯑꯈꯣꯏꯒꯤ ꯎꯝ ꯀꯥ ꯀꯥ ꯁꯥꯗꯣꯛ ꯇꯣꯏꯅꯤ ꯑꯗꯨꯅꯤ ꯑꯗꯨꯃꯥꯏꯅ ꯂꯩꯔꯤꯌꯦ ꯍꯧꯖꯤꯛꯀꯥꯟꯁꯦ
ꯑꯣ ꯐꯩꯌꯦ ꯐꯩꯌꯦ ꯏꯇꯥꯎꯕꯤꯗꯤ ꯀꯩ ꯀꯩ ꯍꯣꯠꯅꯔꯤ ꯑꯣꯛ ꯂꯣꯏꯔꯒ ꯑꯗꯨꯝ ꯂꯩꯔꯕ
ꯂꯣꯏ ꯈꯥꯔ ꯆꯥ ꯇꯨꯝ ꯈꯥꯔ ꯑꯗꯨꯃꯥꯏꯅ ꯑꯗꯨꯝ ꯇꯧꯔ ꯂꯩꯔꯤ
ꯎꯝ
ꯏꯇꯥꯎꯕꯤꯗꯤ ꯀꯔꯤ ꯇꯥꯎꯕꯤꯁꯤ ꯁ꯭ꯀꯨꯜ ꯑꯃ ꯄꯨꯏꯒ ꯌꯥꯝ ꯍꯥꯏ ꯗꯥꯏꯅꯦ
ꯄꯨꯔꯤꯌꯦ ꯁꯝꯃꯔ ꯚꯦꯀꯦꯁꯟ ꯇꯥꯡ ꯑꯃꯗꯩ ꯒꯤ ꯀꯥꯗꯣꯏꯅꯦ
ꯑꯣ ꯁꯤꯃ ꯀꯨꯏꯔꯛꯇ꯭ꯔꯦꯅꯦ ꯑꯗꯨꯗꯤ
ꯑꯗꯨꯏꯋꯥꯔꯤꯅꯤꯗ
ꯑꯣ ꯑꯆꯥ ꯑꯆꯥ ꯑꯗꯨꯗꯤ ꯅꯣꯏ ꯅꯣꯏ ꯅꯣꯏꯒꯤ ꯁ꯭ꯀꯨꯜ ꯃꯃꯤꯡꯗꯣ ꯀꯔꯤ ꯃꯃꯤꯡ ꯀꯧꯒꯦ
ꯍꯥꯏꯗꯣꯛꯄ ꯌꯥꯗꯤꯌꯦ
ꯑꯣ ꯑꯣ ꯑꯁꯣꯝ ꯀꯩꯔꯣꯝꯗ ꯂꯩꯕꯗꯨ ꯅꯠꯇ꯭ꯔꯣ ꯂꯧꯕꯨꯛ ꯂꯣꯝꯗ
ꯍꯣꯏ ꯃꯥꯅꯦ
ꯑꯣ ꯈꯪꯉꯦ ꯈꯪꯉꯦ ꯑꯗꯨꯗꯤ ꯑꯣ ꯑꯠꯆꯥ ꯑꯩ ꯀꯥꯎꯕ ꯀꯥꯎꯔꯦꯅꯦ ꯅꯪ ꯁ꯭ꯀꯨꯜ ꯅꯣꯏ ꯁ꯭ꯀꯨꯜ ꯃꯃꯤꯡꯗꯣ ꯑꯣ ꯑꯁ ꯑꯗꯨ ꯅꯣꯏ ꯁꯝꯃꯔ ꯚꯦꯀꯦꯁꯟ ꯊꯥꯔꯤꯕꯅꯤꯅ ꯅꯨꯡꯉꯥꯏꯔꯦ
ꯅꯨꯡꯉꯥꯏꯔꯦ ꯀꯥꯗꯣꯔꯦ ꯇꯥꯡ ꯑꯃꯗꯒꯤ ꯀꯥꯗꯣꯏꯅꯦ ꯏꯇꯥꯎꯕꯤ
ꯎꯝ
ꯎꯝ ꯏꯇꯥꯎꯕꯤ ꯑꯗꯨꯗꯤꯅꯦ ꯍꯌꯦꯡꯅꯦ ꯏꯁꯩ ꯌꯦꯡꯕ ꯂꯥꯛꯀꯦ ꯍꯪꯒꯥꯝ ꯈꯥꯔ ꯐꯣꯏꯔꯝꯃꯨ ꯅꯣꯏꯒꯤ ꯍꯤꯡꯒꯣꯜꯗꯒꯤ
ꯑꯣ ꯍꯣ ꯍꯣ ꯍꯣꯏ ꯍꯣꯏ ꯐꯣꯏꯔꯝꯃꯒꯦ ꯐꯣꯏꯔꯝꯃꯒꯦ ꯏꯁꯩꯗꯣ ꯈꯥꯔ ꯈꯥꯔ ꯉꯟꯅ ꯌꯦꯡꯕ ꯂꯥꯛꯎ
ꯍꯣꯏ ꯄꯨꯡ ꯑꯅꯤꯗꯒꯤ ꯍꯧꯅꯤ ꯍꯥꯏꯕ ꯅꯠꯇ꯭ꯔꯣ
ꯑꯣ ꯍꯣꯏ ꯑꯗꯨꯃꯥꯏꯅ ꯍꯥꯏ ꯎꯝ ꯍꯣꯏ ꯍꯣꯏ ꯃꯥꯟꯅꯦ ꯃꯥꯟꯅꯦ ꯃꯥꯟꯅꯦ ꯑꯣꯍꯣ ꯍꯣ ꯍꯣ ꯍꯣ ꯐꯩꯌꯦ ꯐꯩꯌꯦ ꯍꯣ ꯍꯣ ꯍꯣ ꯐꯔꯦ ꯐꯔꯦ ꯑꯗꯨꯗꯤ
ꯎꯝ ꯊꯝꯃꯦ ꯊꯝꯃꯦ